ꯑꯣ ꯍꯜꯂꯣ
ꯁꯣꯝꯇꯕꯨ ꯀ꯭ꯔꯤꯇꯥꯎ ꯕ꯭ꯔꯣ
ꯍꯥꯥ
ꯀꯥꯔꯤꯒꯤ ꯇꯥꯑꯣꯕ꯭ꯔ
ꯍꯤꯞꯂꯒ ꯂꯩꯗ
ꯕ꯭ꯔꯣ ꯍꯥꯏꯔꯒ ꯀ꯭ꯔꯤ ꯍꯥꯏꯕꯅꯣ ꯍꯥꯏꯌꯦ
ꯍꯤꯞꯂꯒ ꯂꯩꯌꯦꯕ
ꯆꯥꯛ ꯆꯥꯗ꯭ꯔꯤꯕꯣ ꯇꯥꯌꯦ ꯇꯥꯏꯌꯦ ꯆꯥꯛ ꯆꯥꯗ꯭ꯔꯤꯕ꯭ꯔꯣ ꯍꯣꯏ ꯍꯣꯏ ꯇꯥꯏꯌꯦ ꯇꯥꯏꯌꯦ
ꯆꯗ꯭ꯔꯤ ꯆꯗ꯭ꯔꯤ
ꯊꯦꯡꯉꯦꯅ
ꯍꯣꯏ ꯅꯪꯗꯤ ꯆꯥꯔꯕ꯭ꯔꯣ
ꯆꯥꯔꯦ ꯍꯣꯏ ꯑꯣꯁꯣꯏ ꯆꯥ
ꯍꯥꯥ
ꯎꯁꯣꯏ ꯆꯥꯏꯌꯦ ꯍꯣꯏ ꯎꯣꯏ ꯎꯣꯏ
ꯍꯥꯎꯕ꯭ꯔꯣ
ꯎꯠꯁꯣꯏꯗꯤ ꯑꯗꯨꯝ ꯍꯥꯎꯋꯦꯗ ꯑꯩꯈꯣꯏꯒꯤꯗꯤ
ꯑꯗꯨꯅꯦ ꯅꯈꯣꯏ ꯑꯦꯔꯖꯦꯟꯇꯤꯅꯥ ꯀꯥꯕꯒꯤ ꯑꯍꯥꯎꯕ ꯆꯥꯗꯦ
ꯎꯠꯁꯣꯏ ꯍꯥꯎꯋꯦꯅ ꯇꯥꯡꯁꯨ ꯇꯥꯡꯉꯦꯅ
ꯑꯩꯈꯣꯏ ꯑꯔꯖꯦꯟꯇꯤꯅꯥ ꯉꯥꯝꯕꯒꯤ ꯀꯔꯤꯁꯨ ꯆꯥꯗꯦ
ꯑꯣꯊꯣꯏꯗꯣ ꯍꯥꯎꯇꯕ꯭ꯔꯣ ꯅꯣꯏꯒꯤꯗꯤ
ꯑꯩꯅ
ꯑꯍꯥꯎꯕ ꯆꯥꯔꯤꯁꯤꯗꯤ ꯎꯝ
ꯑꯥꯔꯖꯦꯟꯇꯤꯅꯥꯒꯤ ꯍꯩꯕꯅꯤꯗ
ꯑꯁ ꯁꯟꯗꯥꯛꯁꯦ ꯁꯥ ꯆꯃꯥꯟꯗꯅ ꯁꯥꯁꯦ ꯆꯥꯅꯤꯡꯗ꯭ꯔꯦꯅꯦ ꯍꯣꯏ
ꯑꯁ ꯄꯩꯁꯥ ꯌꯥꯝ ꯄꯥꯏꯀꯣ ꯃꯤꯗꯤ
ꯅꯠꯇꯦ ꯑꯩꯈꯣꯏ ꯏꯃꯥꯟꯅꯕꯤ ꯑꯃꯗꯣ ꯑꯩꯈꯣꯏꯗ ꯂꯥꯛꯄ ꯑꯗꯨ ꯅꯨꯄꯤꯗꯣ ꯀ꯭ꯔꯦꯔꯥ ꯑꯦꯟꯁꯥꯡ ꯅꯥꯄꯤꯒꯨꯝꯕꯗ ꯆꯥꯗꯕ ꯃꯅꯥ ꯑꯗꯨꯏꯒꯤ ꯁꯥ ꯉꯥꯛꯇ ꯑꯗꯨꯝ ꯆꯥꯔꯒ ꯂꯥꯛꯏꯕꯅꯦ ꯑꯥꯗꯨꯏꯗꯤ ꯅꯠꯇꯦꯕ ꯅꯠꯇꯦ ꯑꯗꯨ ꯑꯣꯏꯔꯁꯨ ꯁꯥ ꯑꯃ ꯂꯩꯔꯗꯤ ꯆꯔꯥ ꯑꯅꯤꯗꯤ ꯆꯥꯕ ꯌꯥꯏꯅ ꯑꯗꯨꯒꯤ
ꯐ ꯐꯩ ꯐꯩ ꯃꯤꯗꯤ ꯑꯍꯥꯎꯕ ꯉꯥꯛꯇꯁ
ꯇꯧꯒꯦꯔꯣ
ꯑꯩꯗꯤ ꯁ꯭ꯄꯦꯟ ꯂꯩꯔꯤꯁꯤꯗꯤ
ꯅ ꯆꯤꯟ ꯆꯟ ꯑꯣ ꯏꯁꯄꯦꯟꯒ ꯏꯪꯂꯦꯛ ꯐ꯭ꯔꯥꯟꯁ ꯑꯅꯥꯕ ꯅꯨꯃꯤꯠꯇ ꯐ꯭ꯔꯥꯟꯁ ꯁꯄꯣꯔꯠ ꯇꯥꯎ ꯇꯥꯎ ꯇꯥꯎꯔꯒ ꯂꯥꯛꯀꯅꯨ
ꯑꯩꯗꯤ ꯇꯤꯝ ꯑꯍꯨꯝ ꯁꯄꯣꯔꯠ ꯇꯧꯕꯅꯤ ꯕ꯭ꯔꯥꯖꯤꯜ ꯐ꯭ꯔꯥꯟꯁ ꯁꯄꯦꯟ ꯇꯧꯕꯅꯤ
ꯎꯝ ꯍꯖꯗ꯭ꯔꯦ ꯍꯧꯗꯀꯤ
ꯊꯥꯖꯒꯅꯨ ꯑꯩ ꯈꯨꯁꯤꯅꯤ ꯀꯗꯥꯏꯗꯒꯤ ꯀꯗꯥ꯭ꯔ ꯅꯈꯣ ꯑꯔꯖꯦꯟ
ꯀꯪꯁꯇꯦ ꯇꯥꯁꯦ ꯂꯣꯏ ꯎꯣꯏꯗ
ꯑꯩ ꯏꯁꯇꯦꯇꯥꯁ ꯊꯥꯔꯁꯤꯗꯤ ꯑꯩꯗꯤ ꯏꯁꯄꯦꯅꯤꯅ
ꯑꯗꯨꯅꯦ ꯑꯩꯒꯤ ꯏꯁꯇꯦꯇꯥꯁ ꯎꯕꯒꯤ ꯅꯪ ꯀꯤꯕ ꯃꯥꯜꯂꯦ
ꯀꯗꯥꯏ ꯑꯩꯈꯣꯏ ꯗꯔꯀꯥꯔ ꯇꯥꯗꯦ ꯑꯩꯒꯤꯗꯃꯛꯇ ꯑꯩꯈꯣꯏ ꯑꯥꯔꯖꯦꯟꯇꯤꯅꯥꯗꯤ ꯍꯣꯏ ꯑꯣꯏꯔꯣꯏ ꯁꯨꯛ ꯑꯣꯏꯔꯣꯏ ꯉꯔꯥꯡꯁꯨ
ꯏꯁꯄꯦꯟ ꯀꯥꯔꯗꯤ ꯌꯥꯔꯦ ꯏꯁꯄꯦꯟꯒ ꯑꯥꯔꯖꯦꯟꯇꯤꯅꯥꯅꯤ ꯑꯩꯈꯣꯏꯗꯤ ꯑꯃ ꯀꯥꯔꯗꯤ ꯌꯥꯔꯦ ꯂꯣꯏꯔꯦ ꯋꯥꯈꯥꯎ ꯋꯥꯗ꯭ꯔꯦ
ꯑꯣꯔꯤꯁꯤ
ꯑꯩꯈꯣꯏꯗꯤ ꯋꯥꯔꯜ ꯀꯞ ꯐꯥꯎꯗ꯭ꯔꯤꯉꯩꯗ ꯑꯥꯔꯖꯦꯟꯇꯤꯅꯥꯕꯨ ꯏꯁꯄꯦꯟꯒ ꯁꯞꯄꯣꯔꯠ ꯇꯧꯔꯒ ꯂꯥꯛꯄꯅꯤꯗ
ꯑꯩꯗꯤ ꯑꯍꯨꯝꯗꯤ ꯁꯞꯄꯣꯔꯠ ꯇꯧꯋꯦ ꯁꯦꯡꯅ ꯍꯥꯏꯔꯗꯤꯀꯣ
ꯍꯥꯏꯗꯤ ꯑꯅꯤꯃꯛꯇ ꯁꯄꯣꯔꯠ ꯑꯅꯤꯃꯛ ꯈꯛꯇꯅꯦ ꯁꯞꯄꯣꯔꯠ ꯇꯧꯔ ꯂꯥꯛꯄ
ꯑꯩꯅ ꯐ꯭ꯔꯥꯟꯁꯒꯄ ꯏꯁꯄꯦꯟꯁ ꯅꯥꯕ ꯃꯇꯝꯗ ꯐ꯭ꯔꯥꯟꯁ ꯏꯁꯄꯣꯔꯠ ꯇꯧꯕ ꯃꯔꯝꯁꯦ
ꯍꯥꯏꯕꯗꯤ ꯁ꯭ꯄꯦꯟꯒ ꯑꯥꯔꯖꯦꯟꯇꯤꯅꯥꯗꯤ ꯐꯖꯔꯔꯣꯏꯕ ꯑꯁꯦꯡꯅ ꯍꯥꯏꯔꯗꯤꯀꯣ
ꯑꯗꯨꯕꯗꯤ ꯍ
ꯑꯗꯨꯒꯅꯦꯕ ꯑꯩꯅ
ꯃꯣꯏꯗꯤ ꯀꯔꯤ ꯍꯥꯏꯁꯦꯔꯥ ꯃꯤꯁꯤꯡꯁꯦ ꯌꯦꯡꯗꯤ ꯌꯦꯡꯅꯤꯡꯂꯣꯏꯗ ꯑꯅꯤ ꯍꯥꯏꯗꯤ ꯃꯣꯏꯗꯤ ꯆꯞ ꯃꯥꯟꯅꯩ ꯍꯥꯏꯕ ꯌꯥꯏꯌꯦꯕ꯫
ꯍꯣꯏ꯫
ꯅꯣꯏꯗꯤ ꯑ꫰꫰ ꯀꯤꯚꯤ ꯅꯣꯏꯒꯤ ꯑꯥꯏꯄꯦꯗꯀꯨꯝꯕ ꯂꯦꯞꯇꯣꯞꯀꯨꯝꯕꯗ ꯌꯦꯡꯕ꯭ꯔꯥ ꯃꯤ ꯌꯥꯝꯃꯤꯅꯥ ꯅꯣꯏ꯫
ꯂꯦꯞꯇꯣꯞꯇꯒꯤ ꯌꯦꯡꯕꯅꯦ ꯑꯩꯈꯣꯏꯗꯤ꯫
ꯎꯝ ꯐꯥꯏꯅꯦꯜꯗꯤ ꯑꯁꯦꯡꯕꯤꯒꯦ ꯆꯥꯔꯆꯇꯣ ꯀꯥꯞꯀꯦ ꯍꯥꯏꯕꯗꯨ ꯑꯁꯦꯡꯕꯤꯒꯤꯔꯣ꯫
ꯅꯨꯡꯇꯤ ꯀꯥꯞꯄꯦ ꯑꯩꯈꯣꯏ ꯆꯠꯂꯦ꯫
ꯑꯣ ꯑꯁꯦꯡꯕꯒꯤꯔꯣ ꯆꯥꯔꯆꯇ꯫
ꯀꯅꯥꯅ ꯍꯥꯏꯕꯔꯥ ꯅꯪ ꯉꯣꯟꯗ
ꯑꯁꯤ ꯏꯃꯥꯟꯅꯕꯤ ꯑꯃ ꯍꯣꯏꯅꯤ ꯂꯩꯃꯤꯟꯅꯕ ꯅꯨꯄꯤꯅ ꯍꯥꯏꯌꯦꯅ ꯐꯥꯏꯅꯦꯜ ꯅꯨꯃꯤꯠꯇꯗꯤ ꯀꯥꯞꯀꯦꯅ꯫
ꯏꯁꯀ꯭ꯔꯤꯟ ꯇꯤꯚꯤꯗꯅꯤꯗ ꯑꯩꯈꯣꯏ ꯌꯦꯡꯉꯁꯨ ꯇꯤꯚꯤ ꯏꯁꯀ꯭ꯔꯤꯟ ꯆꯥꯎꯕꯗꯀꯣ
ꯑꯥ
ꯑꯗꯨꯝꯅ ꯌꯦꯡꯕꯅꯦ
ꯆꯥꯆꯗ
ꯍꯣꯏ
ꯃꯤ ꯌꯥꯝꯅ ꯂꯥꯛꯄ ꯌꯥꯕ꯭ꯔꯥꯅꯦ
ꯃꯤ ꯌꯥꯝꯃꯤꯃꯤꯗꯃ ꯅꯍꯥꯟ ꯐ꯭ꯔꯥꯟꯁ ꯁꯄꯦꯟ ꯌꯥꯝ ꯑꯃꯁꯁꯨꯋꯥꯗꯤ ꯂ
ꯑꯣ ꯍꯣꯏꯁꯨ ꯈꯪꯉꯔꯤ ꯆꯠꯄ ꯌꯥꯏꯅ ꯌꯥꯕꯅꯤꯅ ꯑꯗꯨ ꯑꯣꯏꯔꯁꯨ ꯁꯤ ꯖꯦꯡ ꯈꯣꯏꯗ ꯑꯩꯈꯣꯏꯁꯨ ꯄ꯭ꯔꯣꯖꯦꯛꯇꯔꯗ ꯑꯗꯨꯝ ꯌꯦꯡꯉꯦꯗ
ꯅꯣꯏ ꯌꯦꯡꯕꯗ ꯄ꯭ꯔꯣꯖꯦꯛ ꯇꯥꯔꯥ
ꯍꯣꯏ ꯂꯦꯇꯥꯥꯔ ꯌꯦꯡꯉꯦ꯫ ꯌꯥꯝ ꯁꯦꯡꯕꯗꯤ ꯅꯠꯇꯦ ꯑꯗꯨ ꯑꯣꯏꯔꯁꯨ ꯆꯥꯎꯕꯅꯤꯅ ꯌꯦꯡꯕꯗ ꯑꯗꯨꯝ ꯅꯨꯡꯉꯥꯏꯌꯦꯅ꯫ ꯇꯤꯚꯤꯁꯨ ꯂꯩꯌꯦ ꯑꯗꯨ ꯃꯣꯏꯒꯤ ꯇꯤꯚꯤꯗꯣ ꯄꯤꯛꯄꯒꯤ
ꯅꯨꯡꯉꯥꯏꯇꯦ ꯄ꯭ꯔꯣꯖꯦꯛ ꯇꯥꯔꯁꯦꯡꯅ ꯍꯥꯏꯔꯗꯤꯀꯣ
ꯁꯦꯡꯗꯤ ꯁꯦꯡꯗꯦꯅ
ꯑꯩꯅ ꯑꯩꯈꯣꯏ ꯆꯥꯔꯖ ꯌꯦꯡꯕꯗꯣ ꯇꯤꯚꯤꯗꯣ ꯗꯤ ꯃꯥꯒꯤ ꯑꯦꯞꯇ ꯖꯤ ꯐꯥꯏꯚꯒꯤ ꯑꯦꯞꯅꯦꯕ
ꯑꯣ ꯌꯥꯝ ꯁꯦꯡꯉꯦ ꯍꯥꯏꯌꯦ ꯖꯤ ꯐꯥꯏꯚꯀꯤꯗꯤ
ꯍꯣꯏ ꯑꯗꯨꯒ ꯄꯨꯔꯥ ꯀꯔꯤ ꯍꯥꯏꯁꯤꯔ ꯁꯦꯡꯉꯥꯕ ꯑꯗꯨꯒꯤ ꯐꯖꯅ ꯌꯦꯡꯉꯁꯤ
ꯅꯍꯥꯟꯗꯤ ꯖꯤ ꯐꯥꯏꯚ ꯄꯥꯏꯕ ꯃꯤꯁꯤꯡꯗꯣ ꯃꯤ ꯑꯍꯨꯝꯅ ꯄꯥꯏꯕ ꯌꯥꯏ ꯍꯥꯏꯅ
ꯍꯧꯖꯤꯛꯇꯤ ꯌꯥꯗ꯭ꯔꯦ ꯍꯥꯏꯌꯦ ꯃꯤ ꯑꯃꯈꯛꯇ ꯄꯥꯏꯗ꯭ꯔꯗꯤ ꯑꯩ ꯏꯅꯥꯎ ꯅꯨꯄꯤ ꯅꯍꯥꯡꯕ ꯃꯥꯁꯨ ꯄꯥꯏꯕꯒꯤ
ꯃꯔꯥꯡ ꯑꯩꯈꯣꯏ ꯁꯅꯥꯕ ꯆꯠꯂꯤꯕ ꯌꯨꯠꯁꯤꯡꯒꯣ
ꯑꯣ
ꯑꯗꯨꯗꯒꯤ ꯋꯥꯔꯕ ꯑꯗꯨ ꯉꯔꯥꯡꯗꯤ ꯌꯨꯝꯗ ꯇꯨꯝꯈ꯭ꯔꯦ ꯊꯦꯡꯉꯥ ꯆꯠꯄꯗꯣ ꯅꯨꯡꯉꯥꯏꯇꯕꯒꯤ
ꯑꯩꯗꯤ ꯅꯣꯏ ꯌꯨꯝꯗ ꯌꯦꯡꯕ꯭ꯔꯥꯅ
ꯍꯣꯏ ꯉꯔꯥꯡꯗꯤ ꯑꯩꯈꯣꯏ ꯌꯨꯝꯗ ꯌꯦꯡꯉꯦ ꯃꯤ ꯃꯉꯥ ꯇꯔꯨꯛ ꯀꯣ
ꯎꯝ
ꯌꯦꯡꯉꯁꯨ ꯌꯥꯝ ꯄꯦꯟꯗꯅ ꯂꯥꯎꯅ ꯇꯧꯕ ꯉꯝꯗꯕꯒꯤꯀꯣ
ꯑꯁ ꯑꯩꯈꯣꯏꯗꯤ ꯌꯥꯝ ꯂꯥꯎ ꯂꯥꯎ ꯂꯥꯎꯅ ꯀꯥꯎ ꯀꯥꯎꯔꯒ ꯌꯦꯡꯉꯦ ꯃꯣꯏꯒꯤ ꯃꯄꯨꯗꯣ ꯌꯥꯝ ꯅꯨꯡꯉꯥꯏꯌꯦ ꯌꯨꯝꯕꯨꯁꯨ ꯐꯖꯅ ꯂꯩꯇꯕꯅꯤꯅ ꯑꯁꯤ ꯑꯍꯥꯟ ꯑꯅꯤ ꯂꯥꯛꯌꯦꯅ ꯃꯣꯏ ꯌꯨꯝꯗ ꯃꯣꯏ ꯑꯅꯤꯅ ꯍꯦꯟꯅ ꯑꯗꯨꯝ ꯌꯦꯡꯅꯤꯡꯉꯤꯗ ꯀꯣꯄꯥꯎꯁ ꯈꯣꯏꯗꯣ
ꯑꯗꯨ ꯌꯨꯝ ꯃꯅꯥꯛꯇ ꯇꯁꯦꯡꯁꯨ ꯑꯗꯨꯝ ꯌꯦꯡꯕꯔ
ꯌꯦꯡꯉꯦ ꯍꯣꯏ ꯍꯜꯂꯥꯛꯄ ꯃꯇꯝ ꯗ ꯂꯥꯎꯕ ꯃꯈꯣꯟ ꯑꯗꯨꯝ ꯆꯥꯏ ꯇꯥꯏꯌꯦꯕ
ꯅꯍꯥꯟ ꯑꯥꯔꯖꯦꯟꯇꯤꯅꯥꯒ ꯑꯗꯨꯇꯟꯅꯦ ꯐ꯭ꯔꯥꯟꯁ ꯑꯣ ꯏꯁꯄꯦꯟꯁ ꯅꯥꯕ ꯅꯨꯃꯤꯠꯗꯀꯣ ꯑꯩꯁꯨ ꯆꯔꯆꯇꯒꯤ ꯏꯊꯗ ꯂꯥꯛꯄꯅꯦꯕ ꯆꯥꯔꯖꯇꯨꯒꯤꯀꯣ
ꯏ ꯌꯥꯏꯅ ꯂꯪꯁꯨꯕ
ꯄꯨꯡ ꯑꯍꯨꯝ ꯁ꯭ꯋꯥꯏꯗ ꯄꯨꯡ ꯑꯍꯨꯝ ꯁ꯭ꯋꯥꯏꯗ ꯇꯥꯔꯦ ꯑꯗꯨꯃꯤꯗꯅꯤ ꯁꯤꯃꯥꯁꯤꯅꯀꯣ ꯕꯧ ꯒꯥꯔꯗꯦꯟꯅ ꯃꯥ ꯁꯥꯎꯔꯒ ꯑꯩꯉꯣꯟꯗ ꯄꯨꯗꯕꯤꯗ ꯆꯠꯈ꯭ꯔꯨꯕ
ꯑꯁꯇ ꯑꯣꯏꯔꯦ ꯑꯉꯥꯡ ꯃꯥꯜꯂꯦꯍꯦ ꯅꯣꯏꯁꯨ
ꯑꯗꯨꯒ ꯏꯇꯟꯗ ꯂꯥꯛꯄ ꯑꯁ ꯂꯣꯏꯔꯦꯍꯦ
ꯃꯤ ꯎꯔꯝꯅꯤꯗ ꯃꯤ ꯈꯔ ꯈꯔꯗꯤ ꯑꯗꯨꯝ ꯆꯠꯄꯅꯦ
ꯍꯣꯏ ꯃꯤ ꯅꯨꯄꯥ ꯑꯃꯁꯨ ꯉꯝꯗꯦꯅ ꯁꯥꯎꯔꯒ ꯂꯝꯕꯤꯗꯨ ꯂꯩ
ꯑꯈꯣꯏꯁꯨ ꯃꯣꯏ ꯌꯨꯝꯗ ꯆꯠꯂꯒ ꯍꯜꯂꯛꯄ ꯃꯇꯝꯗ ꯃꯤ ꯈꯔꯗꯤ ꯑꯗꯨꯝ ꯆꯠꯂꯒ ꯂꯩꯏꯕꯅꯦꯕ ꯕꯣꯜ ꯌꯦꯡꯕ ꯆꯠꯄ ꯃꯥꯜꯂꯦ ꯃꯣꯏꯁꯨ
ꯍꯣꯏ ꯍꯣꯏ ꯍꯣꯏ ꯃꯤ ꯌꯥꯝꯗꯨꯅ ꯂꯩꯕꯅꯦ
ꯁꯟꯗꯥꯛ ꯐꯨꯠꯕꯣꯜꯁꯦ ꯍꯩꯕ ꯉꯝꯗꯦꯗ ꯑꯩꯅ ꯄꯥꯝ ꯈꯟꯕꯗꯤ ꯑꯥꯔꯖꯦꯟꯇꯅꯥ ꯉꯝꯔꯗꯤꯀꯣ
ꯎꯝ
ꯃꯦꯁꯤ ꯌꯥꯝ ꯍꯔꯥꯎꯒꯅꯤꯩꯅ ꯉꯝꯗ꯭ꯔꯗꯤ ꯄꯥꯏꯔꯁꯦ ꯄꯣꯏꯁꯦ
ꯃꯣꯏꯒꯤꯗꯤ ꯂꯥꯁ ꯑꯣꯏꯕꯅꯤꯅ ꯑꯗꯨꯝ ꯃꯥꯕꯨ ꯅꯨꯡꯁꯤꯌꯦ ꯅꯨꯡ ꯁꯤ ꯍꯥꯏꯕꯅꯤꯗ ꯃꯥ ꯁꯥꯟꯅꯕ ꯇꯣꯛꯈ꯭ꯔꯗꯤ ꯑꯥꯔꯖꯦꯟꯇꯤꯅꯥꯕꯨ ꯑꯩꯣꯏꯁꯨ ꯁꯞꯄꯣꯔꯠ ꯇꯧꯕ ꯇꯧꯈ꯭ꯔꯅꯤꯗ ꯃꯥ ꯂꯥꯏꯕꯤꯒꯤ ꯇꯥꯎꯕꯅꯦ
ꯑꯩꯅ ꯄꯥꯝꯖꯕꯁꯦ ꯃꯥ ꯃꯉꯣꯟꯒꯤ ꯃꯤꯁꯤꯗ ꯅꯠꯇꯦ
ꯄꯦꯟ
ꯐꯦꯟꯁ ꯐꯦꯟꯁꯤꯡꯗꯣ ꯌꯥꯝ ꯍꯩꯄꯥ ꯆꯥꯔꯤꯕ
ꯆꯥꯞ ꯃꯅꯥꯏꯔ ꯔꯣꯅꯥꯜꯗꯣ ꯒꯤꯁꯨ ꯑꯁꯦꯡꯕꯒꯤ ꯉꯥꯏꯌꯣ ꯑꯩ ꯍꯥꯏꯕꯤꯒꯦ
ꯀꯔꯤꯅꯣ ꯍꯥꯏꯔꯣ
ꯔꯥꯅꯦꯜꯗꯣꯁꯤꯡꯗꯣ ꯋꯥ ꯉꯥꯡꯅꯤꯡꯉꯥꯏ ꯂꯩꯇꯕꯗꯣ ꯃꯣꯏꯗꯤ ꯋꯥꯔꯜ ꯀꯞ ꯑꯃꯁꯨ ꯄꯥꯏꯗ꯭ꯔꯤꯑꯕ ꯑꯗꯨꯒꯤꯅꯦ ꯃꯥ ꯃꯣꯏꯁꯨ ꯑꯃꯒꯨꯝꯕ ꯄꯥꯏꯈ꯭ꯔꯗꯤ ꯔꯣꯅꯦꯜꯗꯣꯒꯤ ꯃꯇꯅ ꯁꯦꯁ ꯈꯪꯕ꯭ꯔꯥ ꯃꯣꯏ ꯃꯣꯏꯅ ꯍꯥꯏꯒꯗꯕꯗꯣ ꯕꯦꯛ ꯑꯝꯕꯦꯒ ꯀꯥꯏꯅ
ꯑꯗꯨ ꯉꯥꯡꯅꯩ ꯉꯥꯡꯗ꯭ꯔꯁꯨ ꯑꯩꯅ ꯍꯥꯏꯕꯗꯤ ꯕꯄꯦꯒꯤꯁꯨꯀꯣ ꯑꯗꯨꯗꯤ ꯕꯄꯦꯒꯤꯅꯦ
ꯉꯔꯥꯡꯗꯣ ꯑꯗꯨꯒ ꯖꯨꯠꯂꯤꯡ ꯍꯥꯥꯝꯁꯨ ꯃꯥꯒꯤ ꯔꯦꯠ ꯐ꯭ꯂꯦꯛꯇ ꯎꯍꯜꯂꯦ ꯀꯔꯤꯔꯥ ꯈꯪꯗꯦ ꯃꯥꯕꯨ ꯄꯥꯝꯕꯅꯦ ꯑꯩꯁꯨ
ꯒꯨꯝꯕ ꯇꯥꯕ ꯃꯥꯜꯂꯦ ꯃꯥ ꯇꯧꯕꯗꯣ ꯐꯨꯠꯕꯣꯂꯔꯁꯤꯡ ꯑꯗꯨꯃꯥꯏꯅ ꯇꯧꯕꯅꯤ ꯍꯦ ꯃꯣꯏ ꯉꯝꯗꯕ ꯃꯇꯝꯗ ꯀ꯭ꯔꯤꯌꯥ ꯇꯥꯕ ꯀꯥꯡꯕꯨꯅꯀꯣ ꯋꯥꯔꯤ ꯑꯃꯒꯨꯝꯕ ꯑꯗꯨꯝ ꯍꯩꯈ꯭ꯔꯗꯤ ꯑꯗꯨꯃꯥꯏꯅ ꯇꯧꯕꯅꯦꯍꯦ
ꯇꯨꯃꯤꯟꯅ ꯂꯦꯞꯄ ꯃꯇꯝꯗꯃꯤꯒꯤ ꯀꯔꯥ ꯍꯥꯕꯗꯣ
ꯑꯗꯨꯕ ꯃꯤ ꯑꯃ ꯂꯥꯛꯄꯒ ꯃꯉꯣꯟꯗ ꯌꯦꯡꯉꯒ ꯇꯧꯕꯗꯣ ꯑꯗꯨꯅꯦꯕ ꯃꯉꯣꯟꯗ
ꯑꯗꯣ ꯁꯦꯡꯕꯗꯤ ꯍꯣꯏ ꯑꯩꯈꯣꯏ ꯈꯥꯡꯉꯤꯅ ꯉꯝꯕꯨ ꯉꯝꯗ꯭ꯔꯗꯤ ꯑꯗꯣ ꯈꯤꯇꯪ ꯍꯥꯏꯔꯁꯨ ꯑꯗꯨꯝ ꯁꯥꯎꯅꯤꯡꯉꯦꯅ
ꯍꯣꯏ ꯑꯗꯨꯅꯦꯕ ꯑꯩꯈꯣꯏꯁꯨ ꯃꯅꯨꯡꯗ ꯀꯀ꯭ꯔꯤ ꯂꯩꯕ꯭ꯔꯥ ꯑꯗꯨꯗꯤ ꯈꯪꯗꯦꯕ ꯍꯥꯏꯗꯤ ꯅꯃꯥ ꯁꯥꯎꯔꯒ ꯂꯦꯞꯄ ꯃꯇꯝꯗ ꯂꯥꯛꯄꯒꯤꯀꯣ
ꯋꯥ ꯉꯥꯡꯗꯦ ꯑꯩ ꯎꯑꯦ ꯃꯥ ꯅꯅꯦ
ꯍꯥꯥ
ꯃꯥꯅꯅꯦꯕ
ꯈꯪꯗꯦ ꯑꯩꯈꯣꯏꯁꯨ ꯎꯗꯦꯅ ꯉꯥꯡꯕ꯭ꯔꯥ ꯉꯥꯡꯗꯕ꯭ꯔꯥ
ꯎꯌꯦ ꯑꯩꯗꯤ
ꯑꯗꯨꯒꯤ ꯅꯨꯡꯉꯥꯏꯇꯦ
ꯀꯔꯤ ꯏꯟꯁꯥꯡ ꯊꯣꯡꯒꯦꯔꯣ ꯅꯪꯒꯤ
ꯑꯩꯒꯤ ꯌꯨꯝ ꯃꯅꯥꯛꯇꯨꯒꯤ ꯏꯟꯁꯥꯡ ꯍꯧꯖꯤꯛ ꯏꯟꯁꯥꯡ ꯅꯠꯇꯦꯗ ꯑꯂꯨ ꯐ꯭ꯔꯥꯏꯅꯤ ꯑꯥ
ꯑꯁꯤ ꯐꯦꯅꯦꯜ ꯅꯨꯃꯤꯇꯦꯠ ꯇꯔꯣꯡ ꯀꯝꯃ꯭ꯨꯅꯤꯇꯤ ꯍꯣꯜꯗꯁꯨ ꯀꯥꯞꯀꯦ ꯍꯥꯏꯌꯦꯅ
ꯈꯪꯗꯦ ꯍꯅꯕꯤ ꯃꯁꯦ
ꯆꯥꯛ ꯆꯥꯕ꯭ꯔꯣ ꯅꯪ ꯍꯧꯖꯤꯛ
ꯎꯝ
ꯅꯊꯥ ꯇꯔꯥꯅꯦ ꯅꯊꯥ ꯇꯔꯥꯕ
ꯗꯥꯛꯇꯔ ꯑꯩ ꯔꯣꯍꯅꯥꯛꯇ
ꯋꯥ ꯉꯥꯡꯗꯦꯅ ꯃꯤ ꯌꯥꯝ ꯀꯥꯕ ꯃꯥꯜꯂꯦ
ꯎꯝ
ꯋꯥ ꯉꯥꯡꯅꯦꯕ ꯑꯗꯣ ꯃꯤ ꯌꯥꯝ ꯐꯥꯕ ꯃꯥꯜꯂꯦꯕ
ꯍꯣꯏ ꯑꯩꯒꯤ ꯃꯥꯟꯅꯕꯗꯨ ꯌꯥꯝ ꯃꯒꯧꯒ ꯌꯥꯝ ꯐꯥꯕꯅꯤ
ꯎꯝ ꯃꯤ ꯌꯥꯝ ꯐꯥꯕ ꯃꯥꯜꯂꯦ
ꯍ ꯑꯩꯅꯛ ꯆꯥꯛꯆꯥ ꯑꯃꯅ ꯆꯥꯛꯆꯥ ꯑꯁꯣꯏꯅ ꯇꯨꯃꯤꯟ ꯇꯨꯃꯤꯟꯅ ꯀꯥꯎꯔꯒ ꯑꯗꯨꯝ ꯆꯥꯕꯩꯗ ꯍꯧꯖꯤꯛꯁꯨ ꯌꯥꯝ ꯍꯥꯎꯅ ꯃꯥꯅ ꯊꯣꯡꯕꯤꯌꯦ
ꯑꯩꯈꯣꯏ ꯃꯁꯦꯟꯔꯣ
ꯎꯝ
ꯎꯝ
ꯚꯔꯀꯤ ꯅꯨꯄꯤꯒꯤ ꯅꯨꯄꯤ ꯅꯨꯄꯥꯗꯨꯅꯤꯗ
ꯑꯣ ꯑꯣ ꯑꯣ ꯆꯥꯣ ꯆꯥꯎꯥꯑꯣꯣ ꯑꯗꯨꯗꯤ
ꯅꯈꯣꯏꯗꯤ ꯆꯥꯔꯦ ꯍꯥꯏꯕ꯭ꯔꯣ
ꯆꯥꯛꯈꯔꯍ
ꯁꯝꯊꯤꯡ ꯏꯁꯁꯨ ꯁꯥꯔꯣ
ꯑꯩꯈꯣꯏꯁꯨ ꯆꯥꯛ ꯆꯥꯕ ꯂꯣꯏꯕ ꯀꯨꯏꯗ꯭ꯔꯦ ꯄꯨꯡ ꯑꯃꯈꯛꯇꯒꯨꯝꯕ ꯉꯥꯏꯔꯝꯅꯤ
꯭ꯌꯅ ꯁꯞꯄꯣꯔꯠ ꯇꯧ ꯉꯔꯥꯡꯒꯤꯗꯣ ꯭ꯅ ꯁꯞꯄꯣꯔꯠ ꯇꯧꯒꯅ ꯀꯥꯔꯕꯗꯣ
ꯀꯔꯤꯕ
ꯗꯤꯌꯨꯅ ꯁꯞꯄꯣꯔꯠ ꯇꯧꯕ ꯇꯤꯟꯜꯂꯤꯕ ꯀꯥꯗꯕꯗꯨ
ꯎꯝ ꯅꯪꯁꯨ ꯁꯞꯄꯣꯔꯠ ꯇꯧꯕ ꯅꯠꯇ꯭ꯔꯣ
ꯇꯥꯎꯕꯤꯗ ꯑꯗꯨꯗꯤ
ꯎꯝ ꯏꯪꯂꯦꯟꯕꯨ ꯁꯞꯄꯣꯔꯠ ꯇꯥꯎ ꯇꯥꯎꯔꯒ ꯇꯥꯎꯗꯦꯗ ꯍꯥꯏꯌꯦ ꯑꯃꯨꯛ
ꯎꯝ
ꯎꯝ
ꯍꯥꯎꯗꯥ
ꯃꯣꯏ ꯑꯅꯤꯒꯤꯗꯤ ꯑꯗꯨꯝ ꯌꯥꯔꯦ ꯉꯥꯌꯣꯟ